ꯇꯥꯕ꯭ꯔ
ꯎꯝ
ꯀꯔꯤ ꯇꯧꯔꯒ ꯂꯩꯕ꯭ꯔꯣ
ꯇꯨꯝꯃꯒꯂ ꯌꯦꯦ ꯍꯤꯄꯒ
ꯍꯦꯟꯖꯪ ꯁꯥꯕ꯭ꯔꯣ
ꯁꯧꯔꯤꯒ ꯑꯁꯤ ꯑꯁ ꯅꯣꯏ ꯑꯅꯤ ꯍꯪꯕ ꯅꯠꯇ꯭ꯔꯣ
ꯂ ꯑꯣꯏꯔꯁꯨ
ꯅꯣꯏꯒꯤ
ꯍꯣꯏꯗꯤ ꯉꯁꯤ ꯂꯐꯨ ꯊꯥꯔꯣ ꯇꯥꯔꯣ ꯆꯥꯏꯑꯦ
ꯆꯦ ꯍꯣꯏꯗꯤ ꯂꯩꯕ꯭ꯔꯣ
ꯍꯧꯖꯤꯛꯇꯤ ꯇꯨꯝꯈ꯭ꯔꯦ ꯃꯣꯏꯗꯤ
ꯎꯝ ꯑꯃꯗꯨꯗꯤ
ꯑꯃꯥꯗꯨꯗꯤ ꯍꯧꯖꯤꯛ ꯏꯔꯨꯕ ꯂꯣꯏꯔꯒ ꯑꯁ ꯃꯁꯤ ꯅꯨꯄꯥꯁꯤ ꯀꯣ ꯏꯅꯥꯎ ꯅꯨꯄꯥ ꯑꯣꯏꯔꯝꯃꯗꯤ ꯑꯩ ꯐꯨꯕꯗ ꯁꯤꯌꯦ
ꯀꯔꯤ ꯀꯔꯤ ꯇꯥꯕꯒ ꯂꯥꯏꯕ꯭ꯔꯣ ꯊꯥꯛꯇ ꯊꯥꯛꯄ꯭ꯔꯣ
ꯊꯛꯄ꯭ꯔꯥ ꯀꯔꯤ ꯇꯧꯕ꯭ꯔꯥ ꯃꯁꯛꯁꯨ ꯈꯪꯗ꯭ꯔꯦ ꯑꯩꯈꯣꯏꯁꯨ
ꯏꯆꯦꯗꯤ ꯈꯪꯗꯕ꯭ꯔꯣ ꯑ ꯑꯗꯨꯣ
ꯉꯥꯡꯅꯁꯨ ꯇꯥꯗꯕꯅꯤꯅ ꯎꯄꯥꯏ ꯅꯇ꯭ꯔ ꯐꯨꯔꯁꯨ ꯌꯦꯡꯉꯣ ꯍꯧꯖꯤꯛ ꯍꯧ ꯆꯍꯤ ꯀꯨꯟ ꯃꯉꯥꯁꯨ ꯐꯕ ꯐꯥꯎꯗ ꯆꯩ ꯆꯥꯔꯒ ꯂꯩꯕ ꯃꯤ ꯀꯅꯥ ꯂꯒꯦꯒꯅꯥ ꯀꯟꯁꯤ ꯀꯣ
ꯌꯨꯝꯗ ꯊꯥꯈ꯭ꯔꯗ
ꯑ ꯀꯨꯏꯊꯣꯛꯏ ꯂꯛꯑꯗꯤ ꯊꯥꯔꯅꯤ
ꯎꯝ
ꯅ ꯍꯥꯏꯕꯅꯤ ꯑꯗꯣ ꯃꯔꯛ ꯃꯔꯛꯇ ꯑꯃꯨꯛꯀꯁꯨ ꯈꯔ ꯅꯨꯃꯤꯠ ꯑꯃ ꯑꯅꯤꯁꯦ ꯐꯥꯔꯗꯤ ꯏꯆꯦꯁꯦ ꯃꯥꯕꯨꯣꯛ ꯃꯨꯀꯥ ꯁꯞꯄꯣꯔꯠ ꯇꯥꯎꯕ ꯍꯧꯔꯅꯤꯕ ꯑꯗꯨꯗꯤꯅꯦ ꯕꯦꯔꯥ ꯌꯥꯝ ꯀꯥꯔ ꯂꯩꯏꯕꯁꯦ
ꯀ ꯐꯥꯕ ꯍꯥꯏꯗꯤ
ꯁꯞꯄꯣꯔꯠ ꯇꯧꯔꯛꯀꯅꯤꯕ ꯃꯥꯕꯨ ꯈꯔ ꯃꯥꯗꯣ ꯅꯨꯃꯤꯠ ꯅꯨꯠ ꯑꯃ ꯑꯅꯤꯁꯦ ꯍꯨꯕꯗꯣ ꯐꯥꯔꯗꯤ ꯅꯨꯃꯤꯠ ꯑꯃ ꯑꯅꯤ ꯍꯥꯏꯔꯗꯤ ꯒ꯭ꯌꯥꯟ ꯇꯥꯑꯕ ꯁꯥꯔꯥ ꯀꯅꯤꯕ ꯑꯗꯨꯒ ꯊ ꯊꯦꯡꯅ ꯍꯜꯂꯛꯀꯅꯤ ꯑꯩꯁꯦ ꯏ ꯀꯥꯕꯅ ꯑꯩ ꯑꯣꯏ ꯁ ꯄꯥꯎꯗꯗꯥꯗꯤ ꯋꯥ ꯉꯥꯡꯈꯥꯅꯨ ꯍꯥꯏꯌꯦ
ꯃꯥꯁꯨ ꯇꯟꯕꯒꯤ ꯑꯣꯏꯔꯝꯅꯤ ꯉꯥꯡꯅꯤꯡꯅꯤ ꯑꯗꯣ ꯑꯩꯈꯣꯏ ꯏꯆꯦꯗꯨꯁꯨ ꯌꯥꯔꯔꯣꯏ ꯇꯥꯔꯗꯤ
ꯎꯝ ꯃꯥꯁꯨ ꯑꯃꯗꯁꯨ ꯏꯆꯦꯁꯨ ꯃꯅꯥꯎꯅꯨꯄꯥꯕꯨ ꯌꯥꯝ ꯀꯩꯅꯣ ꯑꯩꯈꯣꯏꯅ ꯉꯥꯡꯃꯜꯂꯁꯨ ꯑꯃꯨꯛ ꯀꯁꯨ ꯃꯥꯅ ꯉꯥꯡꯕ ꯃꯇꯝꯗ ꯁꯥꯎꯕ ꯃꯇꯝꯗꯕꯨꯗꯤ ꯑꯩꯈꯣꯏꯅ ꯉꯥꯡꯕꯈꯣꯏꯗꯣ ꯂꯣꯏꯅ ꯃꯃꯥꯁꯨ ꯁꯥꯎꯔꯛ ꯑꯗꯨꯒ ꯍꯣꯏꯅꯃꯨꯛ
ꯋꯥꯔꯦꯗ ꯉꯁꯤ ꯃꯄꯥꯟ ꯊꯣꯛꯇ꯭ꯔꯦ ꯑꯩꯗꯤ
ꯅꯣꯡ ꯆꯨꯕ꯭ꯔꯣ
ꯆꯨꯋꯦ ꯍꯣꯏ ꯏꯁ ꯖꯤꯖꯤ ꯄꯨꯏ ꯐꯣꯟ ꯇꯧꯔꯛꯑꯦꯕ ꯑꯁꯤ ꯃꯔꯝꯅ ꯍꯪꯅꯤꯉꯥꯏ ꯇꯔꯥꯒ ꯃꯃꯤꯒ ꯅꯣꯏ ꯕꯣꯜ ꯒꯨꯝꯕ ꯁꯥꯟꯅꯕ ꯆꯞꯄ ꯁꯔꯨꯒꯤꯗꯤ ꯀꯣꯜ ꯒꯨꯝꯕ ꯇꯔꯒ ꯂꯩꯌꯣꯅ ꯍꯥꯏꯦ
ꯑꯥ
ꯋꯥ ꯉꯥꯡꯕꯗ ꯀꯨꯆꯤ ꯌꯥꯎꯅ ꯉꯥꯡꯒꯅꯨ ꯍꯥꯏꯕꯒꯤ ꯅꯣꯛꯈ꯭ꯔꯒ ꯂꯩ ꯃꯣꯏꯁꯨ
ꯑꯩꯒꯤꯗꯣ ꯀꯤꯌꯥꯝ ꯀꯌꯥ ꯒꯨꯝꯕ ꯁꯨꯈ꯭ꯔꯕ꯭ꯔꯣ ꯅꯪꯒꯤꯗꯣ ꯍꯥꯏꯕ ꯑꯗꯣ ꯑꯩꯅ ꯌꯥꯝꯅ ꯍꯥꯏꯗꯕ ꯑꯗꯣ ꯍꯣꯏ ꯏꯆꯦ ꯁꯥꯔꯒꯤꯗꯣ ꯍꯥꯏꯌꯦꯕ ꯑꯃꯨꯛ ꯑꯁꯨ ꯃꯥꯗꯤ ꯑꯗꯨꯒꯨꯝꯕ ꯐꯪꯈ꯭ꯔꯦ ꯀꯔꯤꯒꯤꯅꯣ ꯑꯗꯨ ꯃꯥꯏꯅ ꯍꯥꯏꯕ ꯑꯗꯨꯒꯤ ꯑꯩꯗꯣ ꯌꯥꯝ ꯄꯥꯛꯈꯥꯏꯅꯤꯡꯗꯕ ꯑꯗꯨꯒꯤ ꯕꯣꯜꯒꯝꯕꯥ ꯁꯥꯟꯅꯕ ꯁꯔꯨꯛꯄꯨꯗꯤ ꯆꯠꯄ ꯁꯔꯨꯛꯇꯗꯤ ꯑꯗꯨꯝ ꯑꯗꯨꯒꯨꯝꯕꯅ ꯍꯦꯟ ꯇꯧꯑꯣ ꯍꯥꯏꯌꯦ
ꯑꯩꯕꯨꯁꯨ ꯌꯥꯕ ꯐꯥꯎꯗꯤ ꯑꯗꯨꯝ ꯇꯧꯑꯣ ꯍꯥꯏꯌꯦ ꯃꯥꯅ
ꯋꯥ ꯉꯥꯡꯕꯗ ꯀꯨꯆꯤ ꯌꯥꯎꯔꯒ ꯉꯥꯡꯒꯅꯨ ꯍꯥꯏꯕꯒꯤ ꯃꯣꯏ ꯑꯍꯨꯝꯗ ꯅꯣꯛꯈ꯭ꯔ ꯂꯥꯛꯏꯦ
ꯑ ꯍꯧꯖꯤꯛꯐꯥꯎ ꯄꯩꯁꯥ ꯊꯥꯔꯛꯇ꯭ꯔꯦ ꯑꯩ ꯍꯌꯦꯡ ꯆꯠꯅꯤꯡꯉꯥꯏꯒꯤ
ꯄꯩꯁꯥꯗꯤ ꯂꯩꯗꯤ ꯂꯩꯔꯝꯃꯣꯏꯗ ꯃꯉꯣꯟꯗꯁꯨ
ꯎꯝ ꯑꯉꯣꯟꯅ ꯁꯨ ꯂꯩ ꯂꯩꯗꯤ ꯑꯗꯨꯅꯤ ꯑꯣꯄꯥꯏ ꯂꯥꯏꯇꯅ ꯆꯠꯅꯤꯡꯉꯥꯏꯗꯤ ꯏꯆꯦꯒꯤꯁꯨ ꯑꯃꯨꯛꯀ ꯋꯥꯟ ꯊꯥꯎꯖꯟ ꯐꯥꯏꯚ ꯍꯟꯗ꯭ꯔꯦꯠ ꯄꯤꯅꯤꯉꯥꯏ ꯂꯩꯔꯤ ꯇꯨꯅ ꯒꯌ꯭ꯥꯟ ꯇꯥꯗꯔꯦ
ꯑꯦ ꯅꯦꯛꯁꯠ ꯏꯌꯔ ꯊꯣꯛꯅꯤꯡ ꯈꯔ꯭ꯕꯅꯦ ꯑꯩꯁꯨ ꯐꯔꯥꯛ ꯌꯥꯝ ꯇꯥꯈ꯭ꯔꯦꯗꯤ ꯉꯁꯤꯒꯤ ꯆꯍꯤꯗꯤ ꯑꯗꯨꯒꯤ
ꯁꯤꯒꯤꯗ ꯈꯔ ꯐꯖꯅ ꯇꯧꯔꯣ ꯅꯪꯗꯤ ꯊꯕꯥꯛ ꯂꯩꯇꯕꯅꯤꯅ ꯑꯩꯗꯤ ꯍꯂꯛꯑꯗꯤ ꯀꯣꯂꯦꯖ ꯆꯠꯄ ꯍꯧꯥꯎꯔꯗꯤ ꯑꯃꯨꯛꯀ ꯁꯟ ꯑꯩ ꯃꯥꯟꯗꯔꯦ ꯃꯨꯛ
ꯖꯤꯖꯤ ꯃꯄꯥꯈ꯭ꯣꯏꯒꯤꯁꯨ ꯍꯥꯡꯕ ꯇꯥꯔꯦ ꯑꯩꯈꯣꯏ ꯂꯩꯇ ꯃꯇꯝꯗꯗꯤ
ꯅꯪꯗꯤ ꯃꯤꯡꯒꯨꯝꯕ ꯍꯥꯏꯒꯅꯨ ꯍꯥꯏꯕ ꯅꯠꯇ꯭ꯔꯣ ꯎꯝ ꯍꯌꯦꯡ ꯆꯠꯂꯝ
ꯑꯩꯈꯣꯏ ꯑꯣ ꯉꯔꯥꯡ ꯑ ꯃꯣꯔꯅꯤꯡ ꯑ ꯉꯔꯥꯡꯅꯦ ꯀꯣ ꯇꯥꯔꯒ ꯅꯣꯏ ꯅꯃꯥꯗ ꯂꯤꯁꯤꯡ ꯑꯅꯤ ꯊꯥꯕꯤꯌꯣ ꯍꯥꯏꯌꯣ ꯑꯩ ꯂꯦꯛꯁꯇ ꯅꯁꯣꯏꯒꯕꯤ ꯊꯥꯕꯤꯔꯛꯀꯦ ꯍꯥꯏꯕ ꯑꯗꯣ ꯑꯩꯁꯨ ꯍꯥꯏꯅꯤꯡꯗꯕ ꯑꯗꯨ ꯑꯣꯏꯔꯁꯨ ꯍꯥꯏꯗꯤ ꯍꯥꯏ ꯅꯦ ꯁꯥꯎꯔꯒ ꯂꯥꯛꯑꯦ ꯑꯩꯈꯣꯏ ꯅꯪꯒꯤꯅꯅꯦ ꯅꯨꯅꯤ ꯑꯃꯗꯣ ꯂꯥꯎ ꯆꯠꯂꯒ ꯃꯄꯥꯅ ꯂꯣꯏ ꯇꯥꯎꯋꯦ ꯀꯗꯤꯅꯣ ꯌꯥꯝ ꯄꯤꯈ꯭ꯔꯦ ꯍꯥꯏꯌꯦ ꯑꯗꯣ ꯑꯗꯨꯒꯨꯝꯕ ꯋꯥꯗꯣ ꯑꯩꯁꯨ ꯇꯥꯕꯪ ꯐꯪꯉꯦ ꯍꯥꯏꯕ ꯑꯃ ꯃꯤꯒꯤ ꯁꯥꯎꯅꯤꯡꯉ ꯃ ꯃꯥꯁꯨꯣ
ꯍꯪꯗ
ꯍꯥꯎ ꯑꯣꯅꯒ ꯂꯌꯦ ꯑꯅ ꯎꯝ ꯏꯟꯁꯇꯣꯜꯃꯦꯟ ꯄꯥꯅꯤꯉꯥꯏꯗꯣ ꯄꯩꯁꯥꯗꯣ ꯔꯦꯗꯤ ꯇꯧꯋ ꯍꯥꯏꯌꯦꯦ ꯍꯥꯏꯔꯒ ꯅ ꯅꯧꯀꯔꯒ ꯂꯦ
ꯎꯝ ꯎ
ꯃꯤꯉꯣꯟꯗ ꯃꯥ ꯃꯆꯤꯟ ꯊꯤꯅ ꯍꯥꯏꯕꯒꯤ ꯑꯣꯏꯔꯝꯅꯤ ꯄꯩꯁꯥꯁꯦ ꯆꯠꯅꯤꯡꯅ ꯀꯅꯥ ꯑꯣꯏꯅꯤ ꯄꯩꯁꯥꯁꯦ ꯆꯠꯅꯤꯡꯉꯥꯏ ꯂꯥꯏꯑꯦ ꯊꯥꯅꯤꯡꯉꯥꯏ ꯂꯩꯥꯏꯑꯦ ꯀꯔꯤꯒꯨꯝꯕ ꯑꯩꯈꯣꯏꯅꯦ ꯑꯩꯈꯣꯏꯗ ꯍꯥꯏꯕ ꯃꯥꯜꯂꯦꯕ ꯑꯗꯨꯕꯨ ꯑꯗꯨꯃꯥꯏꯅ
ꯎꯝ ꯑꯦ
ꯄꯊ ꯑꯩꯈꯣꯏꯗ ꯀꯔꯝ ꯀꯥꯟ ꯆꯪꯒꯅꯤ ꯍꯥꯏꯕ꯭ꯔꯣ
ꯑꯃꯗꯣ ꯍꯥꯟꯅ ꯄꯣꯛꯄ ꯂꯣꯏꯔꯒ ꯑꯣꯛꯇꯣꯕꯔ ꯑꯣꯕꯗ ꯂꯒꯅꯤ ꯅꯠꯇ꯭ꯔꯗꯤ ꯍꯧꯖꯤꯛ ꯍꯧꯖꯤꯛꯒꯨꯝꯕ ꯁꯣ ꯂꯥꯛꯄ ꯌꯥꯕꯅꯦꯕ
ꯀꯔꯝ ꯀꯥꯟꯗ ꯄꯣꯛꯀꯅꯤ ꯍꯥꯏꯕ꯭ꯔꯣ ꯃꯥꯗꯤ
ꯗꯣꯛꯇꯔꯅꯗꯤ ꯗꯦꯠ ꯅꯣꯕꯦꯝꯕꯔ ꯇ꯭ꯋꯦꯟꯇꯤ ꯅꯥꯏꯟ ꯁ꯭ꯋꯥꯏꯗ ꯄꯣꯛꯀꯅꯤꯅ ꯍꯥꯏꯌꯦ ꯍꯥꯏꯑꯌꯦ ꯑꯗꯨ ꯃꯅ ꯆꯤꯡꯅꯥꯕꯗꯤ ꯗꯤꯁꯦꯝꯕꯔ ꯗꯦꯠ ꯋꯥꯟ ꯇꯨ ꯁ꯭ꯋꯥꯏꯗ ꯄꯣꯛꯅꯤꯡꯉꯥꯏ ꯃꯥꯜꯜꯂꯤꯦ ꯍꯥꯏꯌꯦ
ꯀꯅꯥꯕꯨꯔꯣ ꯅꯪ ꯍꯥꯏꯖꯤ ꯍꯥꯏꯕꯗꯣ
ꯏꯆꯦ
ꯏꯆꯦ ꯍꯥꯏꯁꯦ ꯌꯨꯝꯗ ꯂꯥꯏꯕ ꯏꯆꯦꯗꯨꯔ ꯁꯤ ꯃꯄꯥꯟꯒꯤ ꯑꯣ
ꯑꯌꯣꯝꯒꯤꯗꯨꯗꯤ ꯑꯀꯥꯁ ꯀꯨꯝꯕꯗ ꯇꯥꯎꯈ꯭ꯔꯅꯤꯅ
ꯈ꯭ꯔꯤꯁꯃꯥꯁ ꯇꯕ ꯐꯪꯔꯣꯏꯅ ꯑꯗꯨꯗꯤ
ꯎꯝ ꯁꯤꯗ ꯈ꯭ꯔꯤꯁꯃꯥꯁ ꯌꯥꯋꯅꯤꯉꯣ ꯙꯣꯅꯤꯅ ꯃꯥꯥꯏꯁꯨꯨ
ꯃꯣꯏ ꯑꯅꯤꯗꯤ ꯑꯗꯨꯝ ꯃꯇꯝꯁꯦ ꯑꯗꯨꯝ ꯆꯞ ꯃꯥꯟꯅꯔꯤꯅ ꯅꯍꯥꯟ ꯐꯥꯔꯁꯀꯤꯗꯁꯨ ꯑꯗꯨꯃꯥꯏꯅ ꯇꯧꯋꯦ
ꯎꯝ ꯏꯆꯦꯗꯤ ꯍꯧꯖꯤꯛ ꯁꯤꯗ ꯂꯩꯕ ꯏꯆꯦꯗꯤ ꯃꯥꯒꯤ ꯋꯦꯠꯀ ꯐꯣꯔꯇꯤ ꯊ꯭ꯔꯤꯒꯨꯝꯕ ꯃꯈꯗꯅꯤ ꯍꯧꯖꯤꯛ ꯐꯣꯔ ꯃꯟꯁ ꯁꯨꯔꯁꯨ ꯑꯗꯨꯒ ꯎꯝ ꯅꯨꯃꯤꯠ ꯅꯨꯃꯤꯠ ꯤ ꯑꯗꯨꯝ ꯊꯣꯛꯈ꯭ꯔꯦ ꯆꯥꯎꯕ ꯑꯥ ꯅꯣꯏꯒꯤ ꯃꯅꯥꯛꯇ ꯂꯥꯛꯏꯕ ꯏꯆꯦꯗꯨꯗꯤ ꯁꯤꯛꯁ ꯇꯨ ꯋꯥꯟ ꯀꯦꯖꯤꯅꯦ ꯍꯥꯏꯌꯦ
ꯑꯦ ꯌꯥꯝ ꯅꯨꯡꯉꯥꯏꯕ ꯑꯣꯏꯔꯝꯅꯤ ꯑꯗꯨꯗꯤ ꯑꯩꯈꯣꯏ ꯂꯥꯏꯕ ꯃꯇꯝꯗꯤ ꯌꯥꯝꯤ ꯑꯦꯔꯥꯛ
ꯃꯥꯗꯣ ꯁꯤꯛꯁꯇꯤ ꯋꯥꯟ ꯑꯣꯏꯕꯒꯤꯦ ꯀꯃꯥꯏꯅ ꯏꯆꯦ ꯁꯤꯗ ꯂꯥꯛꯕ ꯏꯆꯦꯅꯃꯗꯣ ꯍꯧꯖꯤꯛ ꯁꯤꯛꯁꯇꯤ ꯋꯥꯟ ꯀꯥꯔꯗ ꯌꯦꯡꯉꯣ ꯅꯦꯛꯁ ꯃꯟꯇ ꯄꯣꯛꯈ꯭ꯔꯅꯤꯅ ꯃꯥꯗꯤ ꯑꯗꯨꯒꯤ ꯃꯥ ꯅꯣꯔꯃꯦꯜꯗ ꯌꯥꯔꯔꯣꯏ ꯃꯥꯒꯤ ꯋꯦꯠꯁꯦ ꯌꯥꯝꯃꯟꯈ꯭ꯔꯦꯅ ꯉꯥꯡꯉꯒ ꯂꯩꯑ
ꯍꯣꯏ ꯑꯗꯨ ꯑꯣꯏꯔꯝꯅꯤ ꯏꯃꯥꯗꯣ ꯀꯥꯡꯪꯗꯤ ꯀꯪꯉꯦꯕ ꯑꯗꯨꯒ ꯑꯉꯥꯡꯗꯣ ꯌꯥꯝ ꯆꯥꯎꯕꯒꯤ ꯑꯣꯏꯔꯝꯅꯦ
ꯑꯗꯨ ꯑꯗꯨꯗꯤ ꯁꯨꯃꯥꯏꯅ ꯋꯦꯠꯇꯣ ꯌꯥꯝꯔꯗꯤ ꯃꯥ ꯅꯣꯔꯃꯦꯜ ꯄꯣꯛꯄ ꯌꯥꯔꯔꯣꯏꯅ ꯍꯥꯏꯈ꯭ꯔꯒꯅ ꯍꯥꯏꯦ
ꯎꯝ
ꯁꯤꯗ ꯂꯥꯛꯕ ꯆꯦ ꯁꯤꯁꯨꯅꯦꯃꯁꯨ ꯕꯤꯄꯤ ꯍꯥꯏ ꯇꯧꯅꯤꯡꯉꯥꯏ ꯂꯩꯑꯦ ꯑꯗꯨꯅ ꯕꯤꯄꯤ ꯍꯥꯏ ꯑꯣꯏꯔꯗꯤ ꯅꯣꯔꯃꯦꯜ ꯄꯣꯛꯄ ꯌꯥꯔꯒꯣꯏ ꯑꯣꯏꯅ ꯉꯥꯡꯉꯒ ꯂꯩꯔꯦ
ꯆꯥꯕ ꯆꯥꯕ ꯊꯛꯄꯗꯤ ꯑꯗꯨꯝ ꯀꯃꯥꯏꯅ ꯇꯧꯔꯤꯦ ꯃꯥ ꯃꯥ ꯆꯥꯕꯁꯤꯡꯗꯣ ꯇꯣꯛꯈ꯭ꯔꯕ꯭ꯔꯣ
ꯎꯝ ꯍꯧꯖꯤꯛꯀꯥꯟꯗꯤ ꯆꯥꯛ ꯈꯥꯛꯛꯇ ꯃꯔꯛ ꯃꯔꯛꯀꯗꯤ ꯃꯥ ꯄꯥꯟꯗꯨꯗꯤ ꯆꯥ ꯆꯥꯏ
ꯄꯥꯎꯗ ꯗꯥꯟꯗꯤ ꯉꯥꯡꯗꯕ꯭ꯔꯣ ꯑꯗꯨꯒꯨꯝꯕꯗꯣ
ꯉꯥꯡꯉꯦ ꯑꯗꯨ ꯑꯣꯏꯔꯁꯨ ꯃꯥꯗꯣ ꯆꯥꯃꯟꯕꯒꯤ ꯈꯟꯕ ꯍꯧꯔꯛꯑꯦꯅ
ꯃꯥꯅꯁꯨ ꯎꯝ ꯑꯍꯥꯟꯕꯗ ꯐꯖꯅ ꯍꯥꯏꯗꯕꯒꯤꯅꯤ ꯑꯗꯣ ꯍꯧꯖꯤꯛꯇꯤ ꯁꯦꯝꯕ ꯌꯥꯗ꯭ꯔꯦ ꯂꯣꯏ ꯃꯊ ꯥꯟ ꯍꯦꯟꯈ꯭ꯔꯦ
ꯎ ꯑꯗꯨꯅ ꯍꯥꯟꯒꯗꯤ ꯍꯥꯏꯅꯔꯗꯤ ꯌꯥꯝ ꯊꯥꯔꯦꯗ ꯌꯥꯝꯅꯗꯤ ꯆꯥꯕ ꯑꯣꯏ ꯑꯗꯨ ꯍꯧꯖꯤꯛꯀꯥꯟꯗꯤ ꯈꯤꯇꯪ ꯈꯤꯇꯪ ꯌꯥ ꯐꯥꯔ ꯃꯥ ꯑꯗꯨꯒ ꯏꯁꯤꯡꯒꯨꯝꯕ ꯅꯥꯠꯁꯀꯨꯝꯕ ꯃꯥꯗꯤ ꯍꯛꯆꯥꯡ ꯐꯅꯤꯡꯉꯥꯏ ꯀꯔꯤꯁꯨ ꯆꯥꯗꯦ ꯇꯨ ꯃꯣꯣ ꯈꯇ ꯆꯥ ꯈꯔ ꯂꯥꯏꯔꯛꯦ ꯑꯗꯨꯒꯕꯥꯅꯤꯒꯤ ꯑꯉꯥꯡꯗꯤ ꯌꯥꯝ ꯀꯜꯂꯒ ꯊꯣꯛꯅꯤꯡꯉꯥꯏ ꯃꯥꯜꯂꯦ ꯅꯪ ꯅꯣꯛ ꯈꯔ ꯂ ꯃꯣꯔꯣꯛꯛꯇꯤ ꯎꯝ ꯌꯛꯇ ꯀꯥꯀꯥ ꯂꯤꯁꯨ ꯆꯥꯗꯕꯤ ꯁꯤꯡꯖꯨ ꯆꯥꯕꯅꯦ ꯑꯗꯨꯒ ꯉꯥꯏꯍꯥꯛ ꯂꯥꯏꯔꯗꯤ ꯆ
ꯅꯨꯄꯥ ꯅꯨꯄꯥꯔ ꯅꯨꯄꯤꯔ ꯈꯪꯗ꯭ꯔꯤꯕ꯭ꯔꯣ ꯍꯧꯖꯤꯛ
ꯎꯝ
ꯃꯄꯥꯟꯗꯗꯤ
ꯑꯣ ꯀꯅ ꯄꯤ ꯑꯦ
ꯃꯄꯗꯤ ꯑꯗꯨ ꯑꯗꯨꯝ ꯍꯥꯏꯌꯦꯅ ꯄꯇꯕꯤ ꯄꯣꯛꯇ꯭ꯔꯁꯨꯄꯥ ꯅꯨꯄꯥꯅꯦ ꯅꯨꯄꯤꯅꯦ ꯍꯥꯏꯕꯗꯣ
ꯎꯝ ꯇꯨꯡ ꯈꯒꯦ ꯔ ꯈꯥꯒ ꯍꯗꯔ ꯈꯪꯗꯦ ꯇꯨꯝ ꯄꯣꯛꯗꯣꯝ ꯍꯥ ꯂꯩꯔꯗꯤ ꯑꯉꯥꯡꯗꯣ ꯅꯨꯄꯥ ꯑꯣꯏꯌꯦꯅꯗꯤ ꯍꯥꯏ ꯀꯥꯟ ꯂꯩꯕ
ꯃꯥꯗꯣ ꯍꯥꯥꯟꯅ ꯄꯣꯀꯤꯕꯅꯤꯅ ꯈꯪꯗꯤ ꯈꯪꯉꯦꯅꯤꯗ
ꯎꯝ ꯅ ꯄꯥ ꯃꯥ ꯂꯩꯅ ꯏꯆꯦ ꯅꯣꯏꯒꯤ ꯃꯅꯥꯛꯇ ꯂꯥꯛꯏꯕ ꯅꯨꯄꯤꯗꯁꯨ ꯌꯥꯝ ꯀꯤꯔ ꯂꯥꯛꯏꯕꯅꯤ ꯍꯧꯖꯤꯛ
ꯅꯨꯄꯤ ꯄꯣꯛꯀꯦꯔꯥꯅ ꯋꯥꯈꯥꯎ ꯋꯥꯕ
ꯍꯥꯥ
ꯄꯣꯛ ꯀꯦꯔꯥꯅ ꯋꯥꯈꯥꯎ ꯋꯥꯕ꯭ꯔꯥ ꯑꯃ
ꯑꯥ ꯑꯩꯅꯁꯨ ꯉꯔꯥꯡ ꯀꯣꯜ ꯇꯧꯔꯒꯥꯟꯅꯦ ꯅꯨꯄꯤꯗꯤ ꯄꯣꯛꯄ ꯌꯥꯗꯤꯀꯣ ꯅꯨꯄꯥ ꯑꯩ ꯀ ꯕ ꯍꯧꯔꯈ꯭ꯔꯦꯅ ꯍꯥꯏꯌꯦ ꯑꯃ
ꯄ꯭ꯔꯊꯅꯥ ꯇꯧꯕꯤꯌꯣꯅ ꯍꯥꯏꯗꯤ ꯍꯥꯏꯅꯦ ꯃꯔꯛ ꯃꯔꯨꯔꯥꯛꯛꯇ
ꯑ
ꯄ ꯄꯅꯤꯡꯉ
ꯃꯥꯁꯨ ꯄꯣꯛꯅꯤꯉꯥꯏ ꯀꯤ ꯐꯧꯔꯦ ꯑꯩꯈꯣꯏ ꯏꯃꯨꯡꯁꯦ ꯅꯨꯄꯥ ꯉꯥꯛꯇ ꯍꯥꯏꯃꯟꯕꯒꯤ ꯁꯦꯀꯦꯟꯗ ꯊꯣꯛꯄꯗꯤ ꯑꯗꯨꯝ ꯊꯣꯛꯅꯤꯡꯅꯤꯡꯕ ꯊꯣꯛꯄꯁꯨ ꯀꯥꯏꯗꯦ ꯑꯗꯨ ꯐꯥꯔꯁꯁꯤꯗꯤ ꯅꯨꯄꯥꯅꯤ ꯍꯥꯏꯕꯒꯤ ꯀ ꯥꯎꯅꯦ ꯅꯃꯖ ꯃꯊꯥ ꯁꯥꯕ ꯍꯧꯔꯒ ꯃꯃꯤꯒꯨꯝꯕ ꯂꯥꯛꯀꯦꯔꯥ ꯍꯪꯗꯦ ꯇꯪꯉꯣ ꯑꯉꯥꯡ ꯄꯣꯛꯄ ꯃꯇꯝꯗ
ꯀꯥꯏꯗ
ꯎꯝ ꯅꯣꯏꯒꯤ ꯃꯅꯥꯛꯇꯣ ꯉꯥꯡ ꯄꯣꯛꯄ ꯃꯇꯝꯗ
ꯑꯣ ꯑꯁꯤꯗ ꯄꯣꯛꯅꯤꯡꯉꯥꯏ ꯂꯥꯛꯀꯦ ꯍꯥꯏꯔꯣ
ꯎꯝ ꯈꯪꯗꯦꯗ ꯐꯖꯅꯗꯤ
ꯑꯣꯝ
ꯑꯗꯨ ꯑꯃ ꯑꯉꯥꯡ ꯑꯅꯤ ꯂꯥꯏꯕꯒꯤ ꯃꯃꯥꯗꯨꯅ ꯍꯥꯏꯔꯛꯄ ꯑꯩꯈꯣꯏꯒꯤ ꯌꯨꯝꯗꯣ ꯃꯃꯤꯒꯨꯝꯕꯗ ꯊꯔꯛ ꯀꯦꯔ ꯀꯥꯏꯕꯗꯤ ꯃꯤ ꯑ